ꯍꯥꯂꯣ
ꯑꯩ ꯅꯪ ꯀꯣꯜ ꯄꯥꯏꯗ꯭ꯔꯤꯗꯣ ꯑꯣ
ꯅꯦꯠꯋꯥꯛ ꯌꯥꯗꯕꯩꯅꯤ ꯀꯨꯏꯅ ꯖꯣꯏꯅꯤꯡꯗꯧꯔ ꯎꯡꯉꯥ ꯂꯩꯕꯩꯅꯤ
ꯅꯥꯀꯣꯡꯒ ꯌꯩꯈꯠꯂꯦ ꯂꯣꯛ ꯈꯨꯕꯗ ꯈꯪꯉꯦ ꯀꯔꯤ ꯃꯊꯦꯜ ꯆꯔꯕ
ꯄꯥꯟ ꯏꯔꯣꯝꯕ ꯆꯥꯁꯜꯂꯦ
ꯏꯁ ꯄꯦꯁ ꯗꯤ
ꯃꯥꯅꯦ
ꯅꯣꯡꯗꯣ
ꯎꯝ ꯅꯣꯡ ꯍꯥꯡꯈ꯭ꯔꯦꯕꯨ
ꯏꯟꯇꯤꯕꯥꯌꯣꯇꯤꯛꯅꯤ ꯑꯗꯨꯅ
ꯅꯣꯡꯍꯥꯡꯒ꯭ꯔꯦ
ꯑꯣ ꯑꯃ ꯄꯦꯔꯁꯤꯇꯥꯃꯣꯜꯅꯦ ꯑꯗꯨꯒ ꯅꯣꯡꯗꯨꯅ ꯑꯦꯟꯇꯤꯕꯥꯌꯣꯇꯤꯛꯅꯦ
ꯀꯩ ꯏꯟꯖꯥꯡ ꯆꯥꯔꯕ ꯅꯪꯗꯤ
ꯀꯩ ꯏꯟꯖꯥꯡ ꯆꯥꯔꯒꯦ
ꯉꯁꯤꯗꯤ ꯏꯃꯥꯟꯅꯕꯤꯒꯤ ꯕꯥꯔꯗꯦ ꯑꯣꯏꯕꯒꯤ ꯇ꯭ꯔꯤꯠ ꯇꯧꯔꯦ
ꯉꯁꯥꯏꯅ ꯍꯥꯏꯒꯔ꯭ꯦ ꯀꯥꯎ
ꯎꯝ
ꯀꯥꯎꯊꯣꯛꯄꯅꯤꯅꯦ
ꯑꯍꯜ ꯑꯣꯏꯅ ꯀꯣꯛꯁꯨ ꯌꯥꯗ꯭ꯔ ꯃꯥꯜ
ꯕ꯭ꯔꯦꯟꯁꯨ ꯌꯥꯗꯔ꯭ꯦꯟ
ꯗꯥꯛꯇꯜ ꯂꯦꯟ ꯃꯅꯥꯛꯇ ꯆꯠꯁꯤꯔ
ꯐꯖꯐꯝ ꯂꯩꯇꯦꯗꯨꯅꯤ ꯎꯝ ꯌꯥꯕꯖꯥꯠꯅꯤ
ꯑꯣ ꯑꯣꯛꯇꯣ ꯑꯃ ꯋꯥꯏ ꯆꯠꯁꯤꯔꯥ
ꯀꯥꯏꯗ
ꯗꯥꯛꯇꯔ ꯂꯦꯅꯤꯟꯒꯤ ꯃꯅꯥꯥꯛꯇ
ꯀꯩꯗꯧꯕ ꯅꯪꯒꯤ ꯍꯤꯗꯥꯛ ꯂꯩꯕ
ꯅꯪ ꯒꯨꯂꯤ ꯂꯩꯌꯨꯁꯦ ꯍꯥꯏꯔꯣ ꯗꯣꯛꯇꯔ ꯂꯦꯅꯤꯟꯗꯒꯤ
ꯑꯩꯗꯤ ꯂꯩꯗꯔ꯭ꯁꯨ ꯌꯥꯔꯅꯤ ꯅꯪꯒꯤ ꯑꯣꯏꯅ ꯂꯩꯒꯦ ꯇꯧꯕ
ꯑꯩꯁꯨ ꯆꯥꯗꯁꯨ ꯌꯥꯅꯤ
ꯌꯥꯔꯣꯏꯍꯦ ꯆꯥꯗꯕ
ꯎꯝ ꯃꯥꯅꯤ ꯃꯥꯅꯤ ꯃꯥꯅꯤ ꯃꯥꯅꯤ ꯆꯨꯝꯗꯣꯏꯅꯤ ꯆꯨꯝꯗꯣꯏꯅꯤ
ꯕꯒꯔ ꯃꯅꯨꯡꯗ ꯍꯥꯞꯄꯒ ꯊꯤꯜꯂꯛꯀꯦ ꯅꯣꯏꯒꯤ ꯌꯨꯝ ꯊꯤꯔꯒ
ꯏꯁ ꯌꯥꯝ ꯅꯨꯡꯁꯤꯕ ꯋꯥꯔꯤꯅꯤ
ꯆꯥꯅꯤꯌꯦꯗꯤ
ꯁꯥꯞ
ꯕꯒꯔꯗꯨ ꯊꯤꯂꯛꯑꯃꯤꯅꯦ ꯈꯪꯗꯅ ꯆꯠ
ꯆꯥꯗꯣꯏꯅꯤ ꯊꯤꯜꯂꯛꯑꯣ ꯍꯥꯏꯅꯤꯅꯦ ꯑꯩꯗꯤ ꯅꯪ ꯊꯤꯟꯁꯨ ꯊꯤꯜꯂꯛꯑꯣꯏꯗ ꯄꯪꯍꯥꯏ ꯍꯥꯏꯖꯜꯂꯛꯀꯅꯣ
ꯍꯣꯁꯇꯦꯜꯗꯒꯤ ꯂꯪꯀꯦ ꯀꯣꯛꯑꯣ
ꯅꯠꯇꯦ ꯑꯣꯗꯔ ꯇꯧꯔ ꯌꯥꯕꯅꯤ ꯑꯗꯨꯝ
ꯁꯤꯡꯉꯤꯅꯦ ꯍꯥ ꯁꯤꯡꯉꯤꯅꯦ
ꯗꯤꯂꯤꯚꯔꯤ ꯕꯣꯏꯗꯤ ꯌꯥꯝꯕꯅꯦ ꯖꯣꯃꯥꯇꯣ
ꯗꯨꯗꯤ ꯀꯛꯇꯔꯤꯕ ꯅꯤꯌꯣꯝꯁꯤ ꯈꯔ ꯈꯪꯕ ꯋꯥꯠꯂꯦ ꯁꯣꯝꯅ ꯀꯛꯑꯃꯤꯅꯃꯨꯛ ꯑꯩꯉꯣꯟ ꯊꯥꯖꯜꯂꯣ
ꯀꯩꯅꯣꯅꯦ ꯑꯩꯁꯨ ꯀꯌꯥ ꯁꯤꯖꯤꯟꯅꯗꯕ ꯑꯩꯗꯤ ꯀꯣꯟꯅ ꯀꯩꯅꯣ ꯐꯣꯟꯗꯒꯨꯝꯕ ꯎꯕ ꯍꯥꯏꯇꯥꯔꯦ ꯑꯩꯁꯨ
ꯑꯗꯨꯒꯤ ꯍꯥꯏꯕꯅꯤꯗ ꯑꯩꯁꯨ ꯈꯪꯗꯕ ꯐꯣꯟꯗ ꯎꯕ
ꯑꯩꯗꯤ ꯈꯪ ꯃꯥꯟꯕ
ꯅꯪꯅ ꯍꯦꯟꯅ ꯈꯪꯉꯝꯅꯤꯗ ꯑꯩꯉꯣꯟꯗꯒꯤ ꯀꯔꯥꯏꯗꯩꯩꯅꯣ
ꯆꯥꯗꯦꯗ ꯑꯩꯈꯣꯏꯗꯤ ꯂꯩꯔꯒꯀꯣ ꯂꯋꯥꯏ ꯅꯤꯄꯤꯅꯤꯅ
ꯈꯣꯏꯖꯨ ꯆꯥꯗꯦ ꯀꯗꯥꯏꯗꯩꯅꯣ ꯍꯥꯏ ꯋꯥꯅꯤ ꯆꯥꯗꯦ
ꯁꯣꯝꯗꯤ ꯏꯝꯐꯥꯜ ꯃꯌꯣꯟꯅꯤꯅ ꯈꯔ ꯈꯪꯉꯝꯒꯗ꯭ꯔꯅ
ꯏꯝꯐꯥꯜ ꯃꯌꯣꯟ ꯑꯣꯏꯔꯁꯨ ꯈꯪꯕꯨꯗꯤ ꯈꯪꯉꯦꯕꯨ ꯆꯥꯗꯤ ꯆꯥꯗꯦ ꯍꯦ ꯂꯩꯔꯕ
ꯑꯗꯨꯗꯤ ꯅꯣꯡꯃ ꯑꯃ ꯇ꯭ꯔꯤꯠ ꯇꯧꯔꯒꯦ
ꯅꯪꯅ ꯇꯧ ꯅꯪꯅ ꯇꯧꯔꯣ ꯑꯗꯨꯗꯤ
ꯀꯔꯤ
ꯅꯪꯅ ꯇꯧꯗꯣꯏꯕ ꯑꯩꯅ ꯆꯥꯗꯣꯏꯕ
ꯎꯝ ꯍꯨ ꯍꯥꯞꯄꯤꯔꯣꯏꯍꯦ
ꯑꯩꯁ ꯀꯤꯖꯔꯦꯗ ꯑꯣꯟꯊꯣꯛꯅ ꯑꯩꯕꯣ
ꯍꯥꯞꯄꯤꯔꯣꯏꯍꯦ ꯄꯥꯅꯤ ꯄꯨꯨꯔꯤ ꯑꯣꯏꯅ ꯄꯤꯖꯗꯣꯏꯅꯦ
ꯏ꯭ꯁ ꯑꯗꯨꯅꯕꯨ ꯊꯨ ꯍꯥꯎꯅꯤ ꯑꯗꯨꯅꯕꯨ ꯐꯩ ꯄꯥꯅꯤꯄꯨꯔꯤꯗꯨꯅ ꯍꯦꯟꯅꯕꯨ
ꯂꯨꯄꯥ ꯀꯨꯟꯒꯤ ꯂꯩꯔꯒ ꯄꯤꯖꯒꯦ
ꯑꯩꯗꯤ ꯃꯌꯥꯝ ꯆꯥꯏ ꯄꯅꯤꯄꯨꯔꯤꯗꯤ ꯌꯥꯔꯣꯏ ꯀꯨꯟꯅ ꯀꯣꯟꯅꯔꯣꯏ
ꯑꯗꯨꯗꯤ ꯂꯨꯄꯥ ꯆꯥꯝꯃꯩ ꯂꯩꯔꯒꯦꯀꯣ
ꯏ꯭ꯁ ꯂꯦꯝꯃꯅꯤ ꯑꯗꯨꯁꯨ ꯑꯃꯨꯛ
ꯆꯥꯁꯜꯂꯣꯍꯦ ꯑꯗꯨꯁꯨ
ꯉꯝꯃꯣꯏꯗ ꯀꯗꯥꯏꯗꯩꯅꯣꯗꯥ
ꯀꯩꯒꯤꯅꯣ ꯍꯥꯏꯁꯦ
ꯍꯨꯝ
ꯀꯩꯒꯤꯅꯣ ꯍꯥꯏꯁꯦ
ꯀꯥꯏ ꯄꯅꯤꯄꯨꯔꯤ ꯆꯥꯃꯩ ꯆꯥꯔꯗꯤ ꯏꯊꯟꯗ ꯂꯣꯏꯔꯦꯍꯦ ꯊꯤꯕꯣꯡ ꯂꯥꯎꯃꯟꯈꯔꯦ
ꯃꯌꯥꯡꯒꯤ ꯄꯥꯅꯤꯄꯨꯔꯤꯗꯨ ꯆꯥꯎ ꯌꯥꯝ ꯍꯥꯎꯕꯅꯦ ꯃꯌꯥꯡꯅ ꯁꯦꯝꯕ
ꯃꯌꯥꯡꯒꯤ ꯃꯌꯥꯡ ꯂꯝꯗꯒꯤꯅ ꯍꯦꯟꯅ ꯍꯥꯎꯋꯦꯍꯦ ꯑꯩꯈꯣꯏ ꯃꯌꯥꯡꯂꯝꯗ ꯑꯥꯗ ꯆꯥꯕꯅ ꯍꯦꯟꯅ ꯍꯥꯎꯋꯤ ꯁꯤꯗ ꯇꯧꯕꯗꯤ
ꯀꯔꯤ
ꯃꯌꯥꯡꯂꯝꯗ ꯆꯥꯕꯅ ꯍꯦꯟꯅ ꯍꯥꯎꯋꯦꯕ
ꯎꯝ ꯍꯥꯎꯕꯅꯤ ꯕꯤꯗꯤꯑꯣꯗ ꯊꯥꯒꯠꯂꯤ ꯃꯌꯥꯝ
ꯚꯤꯗꯤꯑꯣ ꯅꯠꯇꯦ ꯑꯩꯈꯣꯏ ꯑꯥꯗ ꯆꯥꯔꯛꯑꯦ ꯑꯗꯨꯗꯤ ꯍꯥꯎꯋꯦ ꯑꯥꯗ ꯀꯣꯜꯀꯇꯥꯗ ꯍꯥꯎꯋꯦ
ꯍꯥꯎꯕꯅꯤ ꯍꯥꯎꯕꯅꯤ
ꯈꯣꯡꯖꯨ ꯑꯩ ꯆꯠꯂꯨꯗ ꯈꯨꯠ ꯍꯥꯝꯗꯒꯤ ꯇꯧꯔꯤꯌꯦ ꯑꯩꯈꯣꯏ ꯃꯥꯡꯗ ꯅꯥꯟꯅ ꯇꯧꯋꯌꯦ ꯃꯈꯨꯠ ꯍꯥꯝꯃꯤ ꯑꯗꯨꯝ ꯐꯖꯅ
ꯎꯝ
ꯃꯣꯏ ꯆꯦꯗꯧꯅ ꯀꯩꯅꯣꯝꯃ ꯃꯣꯏꯗꯤ ꯇꯦꯡꯀꯣꯠ ꯁꯤꯗꯗꯤ ꯇꯦꯡꯀꯣꯠꯇꯒ ꯍꯥꯞꯄ ꯄꯤꯗꯅ
ꯎꯟ ꯃꯊꯪ ꯀꯣꯜꯀꯇꯥ ꯆꯞ ꯑꯗ ꯑꯩꯒꯤ ꯄꯣꯔꯛꯑꯣ ꯑꯩꯅ ꯑꯦꯌ꯭ꯔꯄꯣ꯭ꯔꯠꯇ ꯉꯥꯏꯔꯝꯒꯦ ꯑꯗꯨꯒ ꯄꯨꯝ
ꯎꯝ ꯄꯨꯝꯃ ꯃꯣꯏꯗꯤ ꯈꯪꯗꯦ ꯑꯥꯗꯗꯤ ꯃꯍꯤꯒꯗꯣ ꯃꯈꯜ ꯃꯈꯜ ꯃꯌꯥꯝ ꯂꯩ ꯍꯥꯏꯕ ꯁꯤꯗꯗꯤ ꯃꯪꯒꯦ ꯃꯍꯤꯗꯪ ꯑꯗꯨꯒꯤ ꯃꯣꯏ ꯑꯥꯗꯗꯤ
ꯁꯤꯟꯁꯨ ꯁꯤꯟꯗꯦ ꯃꯪꯒꯦ ꯑꯣꯏꯔꯁꯨ
ꯑꯂꯨꯒ ꯇꯧꯔꯒ ꯃꯣꯔꯣꯛꯀ ꯍꯥꯎꯖꯥꯅꯤꯌꯦ ꯑ꯭ꯁ ꯅꯥꯎꯃ
ꯑꯁꯥꯝꯗ ꯑꯣꯏ ꯃꯥꯜꯂꯦꯍꯥ ꯈꯣꯡ ꯍꯥꯝꯊꯗꯅꯉꯣ ꯑꯗꯨ ꯆꯥꯔꯒ ꯃꯣꯔꯣꯛ ꯁꯥꯕꯗ
ꯈꯪꯉꯕꯣ ꯏ꯭ꯁ ꯗꯥꯏꯖꯦꯁꯟ ꯈꯔ ꯋꯥꯠꯂꯕ
ꯎ꯭ꯁ ꯍꯥꯎꯕꯗꯤ ꯑꯁꯥꯝꯒꯤꯗꯨꯅ ꯍꯦꯟꯅ ꯍꯥꯎꯋꯦꯕ ꯑꯗꯣ ꯈꯣꯡ ꯍꯥꯝꯊꯗꯅ ꯑꯗꯨꯒꯗꯤ ꯍꯦꯛꯇ ꯅꯨꯡꯉꯥꯜꯂꯒ ꯕꯣꯜ ꯁꯥꯟꯅ ꯉꯝꯗꯕꯅꯦꯃꯤ
ꯀꯥꯔꯟꯗꯤ
ꯨꯗ꯭ꯔꯨꯏ ꯍꯥꯏꯗꯤ ꯏꯁꯤꯁꯟ ꯇꯧꯒꯤꯕꯇꯅꯦꯕ
ꯎ ꯗꯩꯩ ꯆꯥꯗ꯭ꯔꯦ
ꯁꯤꯡꯖꯨ ꯆꯥꯁꯤ ꯑꯗꯨꯗꯤ
ꯑꯣ ꯑꯗꯨ ꯍꯥꯏꯔꯒ ꯀꯩꯅꯣꯝ ꯍꯪꯒꯦꯅꯦ ꯑꯥ ꯅꯦ ꯈꯣꯡꯖꯦ
ꯀꯩꯅꯣ ꯑꯗꯨꯝ ꯗꯤꯍꯥꯏꯗ꯭ꯔꯦꯠ ꯇꯧꯋꯤꯖꯦ ꯈꯣꯡꯗ ꯃꯁꯜꯖꯦ ꯀꯩꯒꯤꯅꯣꯕꯁꯤ ꯏꯁꯤꯡ ꯊꯛꯄ ꯋꯥꯠꯄꯩꯔꯕꯕꯁꯤ
ꯏꯁꯤꯡ ꯊꯥꯕ ꯋꯥꯕꯩ ꯊꯣꯡꯅ ꯏꯁꯤꯡꯁꯤꯗꯔ
ꯑꯁ ꯀꯥꯏꯗꯩꯅꯣ ꯒꯤꯇꯔ ꯑꯃꯨꯛ ꯐꯥꯗꯦꯗ ꯑꯩ ꯊꯟꯒꯤ
ꯆꯂꯣ ꯍꯦ ꯐꯣꯟ ꯁꯥꯟꯕ ꯃꯈꯩ
ꯊꯛꯀꯗꯝꯅꯤꯀꯣ ꯂꯤꯇꯔ ꯍꯣꯏ ꯂꯤꯠ ꯇꯔ ꯑꯅꯤ ꯑꯍꯨꯝ ꯊꯛꯀꯗꯕꯅꯤꯕ ꯑꯗꯨ ꯊꯛꯄꯗꯣ ꯉꯝꯗꯦ ꯍꯥꯏꯕ ꯏꯁꯤꯡꯗꯣ ꯋꯦꯠꯅꯦ ꯑꯩ ꯑꯥ ꯐꯤꯐꯇꯤ ꯅꯥꯏꯟꯂ ꯁꯤꯛꯁꯇꯤꯔ ꯂꯩꯕꯅꯦ
ꯎꯝ ꯑꯗꯨꯒ ꯏꯁꯤꯡ ꯂꯤꯇꯔ ꯑꯃ ꯐꯥ ꯊꯛꯇ꯭ꯔꯤꯕ
ꯏꯟꯇꯔꯝ ꯐꯥꯅ ꯊꯛꯇꯦꯗ ꯀꯗꯥꯏꯗꯩ ꯊꯛꯇꯦ ꯏꯁꯤꯡ ꯉꯝꯅꯩ ꯑꯗꯨꯅ ꯑꯩꯗꯤ ꯑꯗꯨꯝ ꯃꯦꯠꯁꯦ ꯁꯥꯟꯅꯔꯀꯥꯟꯗ ꯃꯦꯠꯁꯁꯦ ꯌꯥꯝ ꯀꯟꯅ ꯁꯥꯟꯅꯔꯀꯥꯟꯗ ꯆꯦꯜꯗꯨ ꯀꯟꯅ ꯆꯦꯜꯂꯛꯑꯀꯥꯟꯗ ꯂꯣꯏꯔꯝꯗꯥꯏ ꯇꯥꯏꯃꯤꯡꯖꯦ ꯃꯤꯅꯤꯠ ꯑꯥ ꯁꯚꯦꯟꯇꯤ ꯇꯥꯏꯃꯤꯡꯖꯦ ꯅꯥꯏꯟꯇꯤ ꯁꯥꯟꯅꯗꯣꯏꯅꯤꯗꯅ ꯁꯕꯦꯟꯇꯤ ꯁꯕꯦꯟꯇꯤ ꯐꯥꯏꯚ ꯑꯩꯗꯤ ꯑꯥꯏꯠꯇꯤ ꯌꯧꯔꯛꯄ ꯇꯥꯏꯃꯤꯡꯖꯤꯗ ꯃꯁꯜꯖꯦ ꯆꯦꯟꯈꯠꯀꯦ ꯇꯧꯔꯛꯑꯅꯤꯕ
ꯎꯝ
ꯅꯥꯔꯛꯑꯅꯤꯕ ꯈꯣꯡꯗꯤ ꯑꯗꯨꯝ
ꯎꯝ
ꯁꯤ ꯑꯗꯨꯝ ꯇꯧ ꯂꯩꯔꯦꯕ ꯑꯗꯣ ꯏꯁꯤꯡ ꯊꯛꯄꯖꯤ ꯁꯨꯡꯉꯝ ꯉꯝꯗꯦ ꯍꯥꯏꯕ ꯑꯗꯣ
ꯁꯤꯡꯊꯛꯑꯣ ꯁꯤꯡ ꯊꯛꯄ ꯇꯜꯂ ꯒ꯭ꯔꯤꯟ ꯇꯤꯒꯨꯝꯕ ꯆꯠꯂꯣ ꯑꯗꯨꯗꯤ
ꯍꯣꯏ ꯏꯂꯦꯛꯇ꯭ꯔꯤꯑꯦꯟ ꯒꯨꯗꯣ ꯍꯥꯞꯄꯒꯨꯕꯨꯗꯤ ꯊꯛꯄ ꯉꯝꯃꯤꯀꯣ
ꯑꯗꯨꯒꯨꯝꯕ ꯈꯔ ꯍꯥꯞꯆꯜꯂ ꯆꯧꯁꯤ
ꯑꯗꯣ ꯑꯦꯂꯦꯛꯇ꯭ꯔꯤꯗ ꯑꯃ ꯅꯤꯗꯤ ꯂꯩꯔꯝꯅꯤ ꯑꯗꯨ ꯄꯩꯁꯥ ꯂꯩꯇꯕꯃꯤꯅ ꯍꯦꯛꯇ ꯂꯩ ꯉꯝꯃꯛꯇꯦꯅꯦ
ꯄꯣꯔꯇꯤꯟ ꯀꯛꯄꯅꯤꯅ ꯄꯣꯔꯇꯤꯟ ꯊꯛꯇ꯭ꯔꯣ ꯑ
ꯄ꯭ꯔꯣꯇꯤꯟ ꯑꯝ ꯊꯛꯇꯦꯗ ꯀꯥꯏꯗꯩꯅꯣꯗ
ꯑꯗꯨꯗꯤ ꯀꯩ ꯀꯥꯅꯩꯕ ꯁꯅꯕꯒꯤ
ꯑꯩ ꯀꯦꯛ ꯆꯥꯗꯦꯗ ꯃꯔꯛ ꯃꯔꯛꯇ ꯂꯐꯣꯏꯒꯨꯝꯕ ꯌꯦꯔꯨꯝꯒꯨꯝꯕꯗꯩ ꯍꯦꯟꯅ ꯗꯩ ꯄ꯭ꯔꯣ ꯇꯤꯟꯕꯨ ꯅꯍꯥꯟꯋꯥꯏꯖꯤ ꯆꯥꯏꯌꯦ ꯑꯗꯨꯏ ꯅꯍꯥꯟꯋꯥꯏ ꯖꯤꯝ ꯆꯠꯂꯤꯉꯩꯗꯕꯨꯗꯤ ꯄ꯭ꯔꯣꯇꯤꯟ ꯊꯛꯑꯝꯃꯦꯕ
ꯎ ꯎ ꯎꯝ
ꯖꯤꯝ ꯆꯠꯇ꯭ꯔꯕꯅꯤꯅ ꯇꯧꯗ꯭ꯔꯦ
ꯑꯗꯨ ꯄꯣꯔꯇꯤꯟ ꯊꯛꯇ꯭ꯔꯁꯨ ꯂꯥꯐꯣꯏꯒꯨꯝꯕ ꯈꯔ ꯆꯥꯎ ꯏ ꯑꯣꯗꯅ ꯁꯤꯕ ꯇꯥꯔꯦꯅꯦ ꯀꯥꯢꯅꯊꯣꯛꯑꯒ ꯀꯥꯞꯇꯅ ꯂꯣꯏꯕ ꯇꯥꯔꯦꯅꯦ
ꯢꯁ ꯀꯗꯥꯏꯗꯩꯅꯣꯗ ꯋꯥꯔꯤꯗꯤ ꯅꯪꯁꯨ
ꯑꯁꯦꯡꯕꯅꯤꯅꯦ
ꯎꯝ ꯅꯪ ꯈꯔ ꯀꯥꯞꯄꯤꯒꯦꯔꯥ
ꯄꯥꯔꯇꯣꯟ ꯇꯧꯔꯛꯑꯣ
ꯕꯥꯇꯣꯟꯗꯨ ꯇꯧꯅꯗꯣꯔꯤꯕ ꯍꯥꯏꯁꯤ
ꯑꯝ ꯍꯥꯏꯔꯝꯃꯣ ꯌꯨꯝꯒꯤ ꯃꯤꯗ
ꯆꯦ ꯆꯦ ꯆꯦ ꯇꯤꯡꯅꯕꯅꯤ ꯕꯥꯔ ꯇꯣꯟ ꯇꯧꯅꯔꯒ ꯀꯩꯅꯣꯅꯦ
ꯎ ꯍ ꯍ ꯆꯥꯅꯤꯡꯗꯦꯗ ꯎꯝ ꯄ꯭ꯂꯦꯡ ꯇꯧꯕꯅꯦ ꯀꯩꯅꯣ ꯄ꯭ꯂꯦꯡ ꯇꯧꯕꯅꯤ ꯑꯣ ꯆꯥꯅꯤꯡꯗ꯭ꯔꯤꯔꯥꯕ ꯎꯝ
ꯑꯝ
ꯆꯥꯅꯤꯡꯗꯤꯌꯦ ꯀꯩꯗꯧꯋꯦ ꯀꯥꯡꯗ ꯈꯦꯆꯤ ꯆꯥꯅꯕ ꯃꯤꯅ ꯀꯥꯡꯗ ꯈꯦꯆꯤ ꯆꯥꯟꯅꯕ ꯆꯠꯂꯦꯌꯦ
ꯆꯠꯇꯦꯗ ꯑꯩꯈꯣꯏꯗꯤ ꯀꯥꯏꯗꯩꯅꯣ
ꯆꯠꯂꯔꯣꯢꯁꯤ ꯑꯗꯨꯗꯤ
ꯆꯠꯅꯕ ꯒꯥꯔꯤꯒ ꯂꯩꯖꯗꯦ ꯀꯗꯥꯏꯗꯣꯏꯅꯣꯗ ꯌꯥꯝ ꯌꯥꯝ ꯂꯥꯏꯔꯔꯦ ꯌꯥꯝ ꯂꯥꯏꯔꯔꯦ ꯏꯔꯤꯛꯁꯣꯗ ꯂꯥꯛꯎꯕꯒꯤ ꯌꯥꯝ ꯏꯀꯥꯏꯖꯩ ꯆꯠꯂꯣꯗ
ꯆꯠꯂꯣꯍꯦ ꯑꯗꯥ ꯒꯥꯔꯤ ꯂꯩꯇꯕ ꯁꯪꯁꯥꯔ ꯁꯤꯗ ꯃꯤ ꯃꯌꯥꯝ ꯂꯩꯔꯤꯁꯤ ꯁꯤꯕ ꯇꯥꯔꯦꯅꯦ ꯑꯗꯨꯗꯤ ꯑꯩꯈꯣꯏꯅ ꯊꯣꯡꯕꯤꯗ꯭ꯔꯗꯤ ꯃꯣꯢꯗꯤ ꯀꯅꯥꯅꯥ ꯇꯣꯡꯗꯨꯏꯕ
ꯆꯨꯝꯃꯦ ꯑꯗꯨꯁꯨ ꯌꯥꯝ ꯊꯤ ꯆꯨꯝꯃꯤ ꯌꯥꯝ ꯊꯤ ꯆꯨꯝꯃꯤ
ꯃꯣꯏꯁꯨ ꯄꯩꯁꯥ ꯇꯥꯅꯕꯅꯤ ꯊꯣꯛꯂꯛꯢꯗꯨ
ꯑꯗꯨ ꯅꯨꯃꯤꯠꯇꯨꯗꯤ ꯀꯩꯁꯨ ꯆꯦꯜꯂꯣꯏꯗ ꯅꯪꯁꯨ ꯋꯥꯔꯤꯗꯤ
ꯆꯦꯟꯅꯤ ꯃꯤ ꯢꯁ
ꯑꯥ
ꯏ ꯔꯤꯛꯁꯣ ꯊꯧꯕ ꯈꯨꯗꯤꯡꯃꯛ ꯄꯥꯈꯪ ꯃꯆꯥ ꯉꯥꯛꯇ ꯑꯣꯏꯔꯗꯤ ꯐ ꯇ
ꯀꯗꯥꯏꯋꯥꯏꯗꯅꯣ ꯆꯥꯗꯧꯔꯤꯕ ꯈꯦꯁꯤꯁꯤꯅ ꯑꯗꯨꯒ
ꯈꯪꯗꯦꯗ ꯀꯟꯐꯥꯝ ꯑꯣꯏꯗ꯭ꯔꯤ ꯑꯗꯨ ꯅꯨꯃꯤꯠꯇꯣ ꯆꯤꯟꯗꯤ ꯆꯤꯟꯕꯅꯤ ꯑꯗꯨ ꯅꯨꯃꯤꯠꯇꯨ ꯑꯗꯨꯝ ꯏꯔꯥꯡꯗꯤ ꯊꯣꯛꯇꯤ ꯊꯣꯛꯄꯅꯤ ꯑꯗꯨꯅ ꯈꯔꯒ ꯁꯣꯟꯊꯔꯀꯥꯟꯗ ꯇꯧꯕꯅ ꯐꯕꯅꯤ ꯊꯕꯛꯇꯤ
ꯑꯗꯨꯅꯦ ꯆꯤꯟꯅꯤ ꯀꯥꯏꯗꯩꯅꯣ ꯑꯗꯨ ꯅꯨꯃꯤꯠꯇꯨꯗꯤ ꯁꯨꯠꯇ ꯀꯥꯡ ꯆꯤꯡꯕꯒꯤ ꯈꯣꯠꯄꯒꯤ ꯑꯗꯩ ꯃꯤ ꯃꯌꯥꯝ ꯑꯃ ꯀꯣꯏ ꯆꯠꯅꯕꯒꯤ ꯂꯝꯕꯤꯗꯣ
ꯎꯝ
ꯑꯦꯛꯁꯤꯗꯦꯟꯒ ꯌꯥꯝ ꯊꯣꯛꯅꯕꯅꯤ ꯑꯗꯨꯅ
ꯊꯣꯛꯄꯅꯦ
ꯀꯥꯟꯅꯗꯦ ꯃꯗꯨꯒꯤ ꯅꯨꯃꯤꯠꯇꯨ ꯃꯗꯨ꯫ ꯃꯗꯨ ꯏꯁ꯭ꯀꯤꯞ ꯇꯧꯔꯁꯤ ꯏꯁ꯭ꯀꯤꯞ ꯇꯧꯔꯁꯤ ꯃꯗꯨꯏ ꯅꯨꯃꯤꯠꯇꯨ꯫
ꯊꯣꯛꯀꯦ ꯍꯥꯏꯕ ꯌꯥꯗꯧꯃꯥꯟꯗꯦ꯫
ꯑꯣ ꯅꯪ ꯀꯩꯅꯣ ꯅꯌꯨꯝꯗ ꯍꯟꯗꯣꯏꯔꯣ꯫
ꯍꯟꯂꫭꯏ ꯁꯨꯇꯤꯒ ꯄꯤꯗꯦꯗ ꯀꯗꯥꯏ
ꯑꯗꯨꯒ ꯑꯗꯨꯒ ꯀꯔꯤꯅꯣ ꯑꯈꯣꯏ ꯃꯥꯅꯒ ꯍꯥꯏꯗꯨꯅ ꯑꯃꯨꯛ꯫
ꯌꯨꯝꯗ ꯍꯥꯏꯗꯤ ꯊꯣꯛꯑꯒꯗꯤ ꯑꯩ ꯌꯨꯝꯗꯩ ꯍꯥꯏꯐꯦꯠ ꯏꯟꯐꯣꯝ ꯇꯧꯋꯤ ꯆꯔꯥ ꯆꯠꯄ ꯈꯣꯠꯄ ꯇꯧꯕ
ꯐꯩ ꯃꯔꯝ ꯌꯥꯝ ꯑꫭꯛꯄꯖꯥꯠꯅꯤ ꯑꯉꯥꯡꯁꯦ꯫
ꯏꯁ ꯑꯥ ꯐꯣꯟꯅꯤꯅꯅꯦ ꯍꯥꯏꯕ ꯐꯣꯟ ꯁꯨꯀꯦ ꯁꯦꯀꯦꯜꯍꯦꯜꯒ ꯈꯜꯂꯤꯉꯩꯗ ꯑꯗꯨ ꯐꯣꯟꯒ ꯇꯧꯔꯛꯑꯦ꯫
ꯃꯗꯤ ꯍꯧꯅꯁꯥꯅꯤ ꯍꯧꯅꯁꯥ꯫
ꯁꯦꯀꯜ ꯍꯦꯟꯒꯤ ꯄꯥꯛꯊꯔꯤꯉꯩꯗꯒꯅꯦ ꯐꯣꯟꯁꯦ
ꯑꯥ
ꯕꯦꯛ ꯂꯩꯇꯕꯤꯅꯤ꯫
ꯃꯥꯅꯤ ꯄꯥꯈꯠꯆꯩꯅꯤ ꯀꯩꯅꯣ ꯃꯆꯥ ꯃꯥꯡꯈ꯭ꯔꯗꯤꯌꯦꯅ꯫
ꯃꯥꯅꯤ
ꯑꯩ ꯀꯅꯥꯏ ꯃꯥꯡꯖꯕꯅꯣ ꯑꯗꯩ ꯇꯧꯖꯔꯛꯏꯅꯤ ꯀꯩꯅꯣ
ꯑꯩꯈꯣꯏꯁꯨ ꯑꯩ ꯈꯛꯇ ꯑꯣꯏꯕꯅꯤ ꯉꯣꯟꯗꯣ
ꯎꯝ ꯑꯇꯩ ꯅꯨꯄꯥ ꯉꯥꯛꯇꯔꫭ꯫
ꯎꯝ
ꯎꯝ ꯅꯨꯄꯥ ꯃꯌꯥꯝ ꯑꯃ ꯂꯨ ꯇꯧꯔꯝꯃꯅꯤ ꯑꯗꯨꯗꯤ꯫
ꯄ ꯄꯥꯈꯣꯟ ꯁꯤꯕ ꯄꯥꯈꯣ ꯄꯥꯈꫭ ꯂꯣꯏꯕꯅ ꯑꯣꯏꯕ꯭ꯔꯥ꯫
ꯍꯣꯏ꯫
ꯁꯤ ꯐꯤꯖꯦ ꯑꯝ ꯁꯨꯔꯝꯃꯣ꯫ ꯁꯤ ꯇꯧ
ꯈꫭꯏ ꯗꯥꯗꯤ ꯅꯨꯄꯤ ꯊꯤꯔꯦ꯫
ꯃꯆꯥ ꯑꯅꯤ ꯂꯩꯔꯦ ꯏꯅꯥꯎꯄꯥ ꯑꯃꯅ ꯀ꯭ꯂꯥꯁ ꯑꯦꯠ ꯀꯥꯔꯤ ꯑꯃ ꯅꯥꯏꯟ ꯀꯥꯔꯤ꯫
ꯎ ꯑꯈꯣꯏꯅꯥꯎꯅ ꯍꯜꯂꯦ ꯑꯗꯨꯗꯤ꯫
ꯍꯥꯥ꯫
ꯑꯈꯣꯏꯒꯤꯥ ꯙꯥꯎꯅ ꯂꯣꯏ ꯍꯜꯂꯦꯕ꯫
ꯎꯝ